ꯑꯣꯐ
ꯍꯜꯂꯣ ꯅꯨꯡꯉꯥꯏꯔꯤꯕꯣ
ꯎꯝ ꯅꯨꯡꯉꯥꯏꯔꯦ ꯍꯥꯏꯕ ꯇꯥꯔꯦꯅꯦ ꯅꯪꯒꯤ
ꯄꯨꯗꯕ ꯀꯨꯏꯔꯦꯅꯦ ꯅꯨꯡꯉꯥꯏꯔꯦ ꯑꯩꯁꯨ
ꯎꯗꯕ ꯀꯨꯏꯔꯦ
ꯀꯃꯥꯏ ꯀꯃꯥꯏ ꯂꯩꯒꯦ
ꯍꯧꯖꯤꯛꯀꯤ ꯍꯧꯖꯤꯛꯀꯥꯟꯅ ꯀꯌꯥꯝ ꯑꯗꯨꯝ ꯐ꯭ꯤꯗ ꯂꯩꯗ ꯂꯥꯏꯔꯤꯛ ꯇꯝꯕ ꯂꯣꯏꯔꯒ ꯂꯨꯍꯣꯡꯅꯕꯁꯨ ꯈꯔ ꯉꯟꯕꯀꯣ
ꯑꯗꯨꯅꯦ
ꯑꯗꯨꯅꯦ ꯐꯗ ꯂꯩ ꯅꯪꯗꯤ ꯑꯣꯖꯥ ꯑꯣꯏꯗꯣꯏ ꯃꯥꯜꯂꯦꯍꯦ
ꯑꯣꯏꯑꯦ
ꯑꯁ ꯊꯤ ꯐꯩꯅꯦ ꯑꯗꯨꯗꯤ ꯅꯍꯥꯡ ꯂꯥꯏꯔꯤꯛ ꯇꯥꯛꯄꯗꯣ
ꯌꯥꯝ ꯋꯥꯏ
ꯌꯥꯝ ꯋꯥꯕꯅꯦ
ꯃꯌꯥꯝ ꯃꯌꯥꯝ ꯋꯥꯏ
ꯑ ꯃꯇꯝ ꯈꯔꯗꯤ ꯈꯥꯡꯕ ꯇꯥꯕꯅꯤꯅꯦ
ꯑꯗꯨꯅꯦ ꯎꯄꯥꯏ ꯂꯩꯇꯦ
ꯑꯣ
ꯈꯥꯡꯕ ꯇꯥꯕꯅꯤ
ꯎꯝ ꯑꯗꯨꯃꯥꯏꯅ ꯇꯝꯈ꯭ꯔꯗꯤ ꯈꯥꯡꯕ ꯇꯥꯕ
ꯃꯅꯨꯡꯁꯥ ꯁꯥꯗ꯭ꯔ
ꯑꯁ ꯂꯣꯏꯔꯦ ꯁꯥꯕꯅ ꯍꯪ
ꯉꯁꯤꯗꯤ ꯑꯩꯈꯣꯏꯗꯗꯤ ꯑꯗꯨꯝ ꯁꯥꯕꯨꯗꯤ ꯁꯥꯏ ꯑꯗꯣ ꯅꯨꯡꯁꯤꯠ ꯌꯥꯝ ꯁꯤꯠꯂꯤꯦ ꯃꯩ ꯂꯥꯛꯗꯧꯕ ꯃꯥꯟꯗ꯭ꯔꯦꯛ
ꯑꯩꯈꯣꯏꯔꯣꯝ ꯁꯣꯏꯗꯗꯤ ꯇꯝꯄꯥꯛꯇꯗꯤ ꯄꯨꯔꯥ ꯇꯣꯁꯂꯥꯏ ꯁꯧꯕꯒꯨꯝ ꯆꯞ ꯃꯥꯟꯅꯈ꯭ꯔꯦꯅꯦ ꯅꯨꯡꯁꯥꯗꯣ ꯊꯥꯏ ꯊꯥꯟꯅꯒꯤ ꯍꯥꯟꯅꯒꯤ ꯃꯇꯝꯗꯣ ꯅꯤꯡꯁꯤꯡꯉꯕꯗ ꯑꯁ ꯌꯥꯝ ꯅꯨꯡꯁꯤꯅꯦ ꯑꯩꯈꯣꯏꯅ ꯑꯩꯈꯣꯏꯅ ꯂꯣꯏꯅꯕ ꯃꯇꯝꯗ
ꯎꯝ ꯅꯣꯏ ꯇꯝꯄꯥꯛ ꯀꯥꯏꯗꯣ ꯑꯩꯈꯣꯏꯗꯤ ꯎꯝ ꯆꯠꯄ ꯐꯪꯗꯧ ꯃꯥꯟꯗ꯭ꯔꯦꯗ
ꯑꯩꯗꯅꯦ ꯌꯥꯝ ꯌꯥꯝ ꯑꯩꯅꯕꯨ ꯂꯥꯕꯅꯦ ꯅꯣꯏꯗꯒꯤ
ꯅꯍꯥꯟ ꯎꯝ ꯀꯩꯅꯣ ꯎꯕꯗꯗꯤ ꯑꯍꯥꯗ ꯅꯪ ꯆꯠꯄ ꯃꯥꯥꯜꯂꯦ
ꯎꯝ ꯆꯄ ꯆꯠꯄꯅꯦ
ꯑꯗꯣ ꯃꯐꯝꯗ ꯂꯩꯕ꯭ꯔꯣ
ꯍꯧꯖꯤꯛꯔꯣ ꯎꯝ ꯅꯠꯇꯦ ꯑꯩꯈꯣꯏ ꯀꯣꯂꯦꯖ ꯀꯥꯡꯕꯨ ꯏꯁꯇꯨꯗꯦꯟ ꯀꯥꯡꯕꯨ ꯆꯠꯁꯤ ꯍꯥꯏꯅ ꯆꯠꯄꯅꯤꯅ
ꯑꯣ ꯑꯣ ꯑꯣ ꯍꯧꯖꯤꯛꯗꯤ ꯑꯃꯨꯛ ꯍꯜꯂꯛꯑꯕꯣ
ꯑꯣꯏ ꯅꯍꯥꯟꯅ ꯍꯜꯂꯛꯈ꯭ꯔꯦꯁꯤ
ꯑꯣ ꯑꯩꯗꯤ ꯊꯕꯛꯒꯨꯝꯕ ꯂꯩꯕꯒꯤ ꯆꯠꯄ꯭ꯔꯥ ꯈꯟꯕ
ꯆꯨꯝꯅ ꯀꯣꯏꯕ ꯆꯠꯄꯅꯤꯗ
ꯊꯥꯏꯅꯒꯤ ꯅꯃꯥꯟꯅꯕꯁꯤꯡꯗꯨꯗꯤ ꯄꯥꯎ ꯐꯥꯎꯅꯕ ꯐꯪꯕ꯭ꯔꯣ
ꯈꯔ ꯈꯔꯗꯤ ꯐꯪꯉꯦ ꯏꯇꯥꯎ ꯑꯃꯗꯨꯗꯤ ꯐꯣꯟ ꯇꯧ ꯇꯧꯗ꯭ꯔꯕꯣ ꯍꯧꯖꯤꯛꯀꯥꯟ ꯍꯥꯟꯅꯒꯤ ꯅꯨꯕꯥꯅꯤ ꯃꯔꯤ ꯂꯩꯅꯔꯝꯕꯗꯣ
ꯇꯣꯛꯅꯔꯦ
ꯑꯁ
ꯀꯨꯏꯔꯦ ꯀꯨꯏꯔꯦ
ꯍꯟꯖꯤꯟꯅꯕ ꯁꯦꯝꯕ ꯌꯥꯗꯕ꯭ꯔꯥ
ꯍꯟꯖꯤꯟꯅꯤꯡꯗ꯭ꯔꯦꯗ
ꯃꯥꯅ ꯐꯠꯇꯕꯒꯤꯔ ꯅꯠꯇ꯭ꯔꯒ ꯅꯪꯅ ꯇꯟꯥꯕꯒꯤꯔ
ꯑꯩꯅ ꯄꯤꯁ ꯂꯩꯇꯕ
ꯑꯗꯨꯗꯩ ꯑꯗꯨ ꯑꯗꯨꯗꯒꯤꯅꯤꯅꯦ ꯑꯩꯅ ꯔꯣꯃꯥꯟꯁ ꯔꯣꯃꯥꯟꯁꯀꯤ ꯂꯣꯝ ꯔꯣꯝꯗ ꯈꯣꯡ ꯊꯥꯡꯅꯤꯡꯗ꯭ꯔꯤꯁꯦ
ꯏꯁ ꯅꯪꯒꯤꯁꯨ ꯃꯇꯥꯡ ꯃꯇꯝꯅ ꯄꯨꯔꯛꯀꯅꯤ ꯑꯗꯨꯏ ꯃꯇꯝꯗ ꯈꯪꯒꯅꯤ ꯅꯪꯁꯨ
ꯑꯩꯗꯤ ꯏꯁꯥꯁꯦ ꯄꯤꯁ ꯑꯣꯏꯅ ꯑꯗꯨꯝ ꯂꯩꯅꯤꯡꯉꯦꯕꯀꯣ ꯔꯤꯂꯦꯁꯟ ꯂꯩꯔꯁꯨ ꯃꯤ ꯌꯥꯝ ꯒ꯭ꯌꯥꯟ ꯇꯥꯕꯗ ꯂꯩ ꯂꯩꯅꯤꯡꯉꯤꯅꯦ
ꯊꯤꯔꯣ
ꯑꯁ ꯊꯤꯕꯁꯦ ꯊꯤꯕꯁꯦ ꯌꯥꯝ ꯇꯜꯂꯦꯅꯦ
ꯏꯁ ꯑꯩ ꯌꯥꯝ ꯒ꯭ꯌꯥꯟ ꯇꯥꯕꯅꯦ ꯑꯩꯕꯨ ꯅꯨꯡꯁꯤꯕꯤꯌꯣ ꯍꯥꯏꯅ ꯂꯥꯛꯇꯣꯏ ꯅꯠꯇꯦꯍꯦ
ꯊꯤꯔꯒ ꯐꯪꯗꯣꯏꯅꯤꯕꯥ
ꯊꯤꯔꯀꯥꯟꯗ ꯑꯣꯏꯅ ꯐꯪꯗꯣꯏꯅꯦ
ꯌꯥꯏꯅꯦ ꯑꯩꯁꯨ ꯂꯩꯁꯥꯕꯤ ꯀꯥꯡꯕꯨꯗ ꯐꯣꯟ ꯇꯧꯔꯒ ꯃꯣꯏꯗꯒꯤ ꯑꯥꯏꯗꯤꯌꯥ ꯈꯔ ꯈꯔ ꯂꯧꯕꯅꯦ
ꯑꯦꯁ
ꯀꯃꯥꯏꯅ ꯊꯤꯔꯤ ꯀꯃꯥꯏꯅ ꯊꯤꯔꯥꯗꯤ ꯑꯗꯨꯒꯨꯝꯕ ꯃꯤꯁꯛꯇꯣ ꯐꯪꯒꯗ꯭ꯔꯥ ꯍꯥꯏꯕꯗꯣ
ꯅꯪꯅ ꯊꯤꯗ꯭ꯔꯗꯤ ꯃꯈꯣꯡꯅꯗꯤ ꯂꯥꯛꯑꯔꯣꯏ
ꯑꯗꯨꯁꯨ ꯈꯪꯉꯦ ꯑꯗꯨ ꯊꯤꯕꯃꯥ ꯊꯤꯗ ꯊꯤꯕꯒꯤ ꯀꯩꯅꯣ ꯃꯑꯣꯡꯗꯣ ꯈꯔ ꯇꯣꯡꯉꯥꯜꯂꯝ ꯔꯤꯅꯥ ꯑꯗꯨꯒꯨꯝꯕꯅꯤ
ꯑꯗꯨꯒꯨꯝꯕꯗꯤ ꯑꯩꯗꯤ ꯈꯪꯗ꯭ꯔꯦꯀꯣ
ꯑꯗꯨꯒꯤ ꯑꯗꯨ ꯑꯗꯨꯃꯥꯏꯅ ꯑꯣꯏꯕꯒꯤ ꯑꯩꯅꯁꯨ ꯃꯣꯏꯒꯤ ꯅꯨꯄꯤ ꯀꯥꯡꯕꯨꯒꯤ ꯋꯥꯈꯜꯁꯦ ꯀꯩ ꯀꯩ ꯑꯣꯏꯕ꯭ꯔꯥ ꯀꯔꯤ ꯀꯔꯤ ꯂꯩꯕ꯭ꯔꯥ ꯍꯥꯏꯕꯗꯣ ꯑꯩꯅ ꯍꯥꯟꯅ ꯈꯪꯗꯣꯛꯄ ꯇꯧꯕꯀꯣ
ꯌꯥꯝ ꯊꯤꯖꯤꯜꯂꯨꯅꯨꯗ ꯌꯥꯝ ꯊꯤꯖꯤꯜꯂꯗꯤ ꯑꯃꯨꯛ ꯇꯜꯂꯛꯀꯅꯤ
ꯍꯥꯏꯗꯤ ꯁꯣꯏꯗꯕꯤꯗ ꯑꯩꯅ ꯀꯩꯅꯣ ꯑꯣꯏꯔꯁꯨ ꯇꯝꯅ ꯄꯨꯔꯛꯀꯅꯤꯅꯦ ꯑꯗꯨ ꯃꯇꯝꯗ ꯑꯩꯅ ꯀꯩꯅꯣ ꯇꯧꯍꯧꯗ꯭ꯔꯗꯤ ꯑꯩꯗꯤ ꯄꯨꯂꯞ ꯃꯥꯡꯖꯗꯧꯔꯤꯅꯦ
ꯃꯥꯡꯉꯣꯏꯦ ꯃꯥꯡꯉꯣꯏꯦ ꯑꯐꯕ ꯑꯃ ꯐꯪꯒꯅꯤ
ꯄꯥꯈꯪ ꯄꯥꯈꯪ ꯁꯥꯔꯤ ꯑꯣꯏꯔꯒ ꯂꯩꯕꯁꯦ ꯃꯤꯌꯥꯝꯅ ꯎꯕꯗ ꯌꯥꯝ ꯈꯟꯊꯅ ꯌꯦꯡꯅꯦꯕ ꯅꯨꯄꯤ ꯐꯥꯎ ꯀꯣꯏꯕ ꯍꯩꯇꯖꯥꯠꯂꯥ ꯍꯥꯏꯅꯗꯣ ꯑꯗꯨ ꯇꯥꯏꯇꯜꯃꯛꯇꯤ ꯑꯩꯁꯨ ꯄꯥꯈꯪ ꯑꯃ ꯑꯣꯏꯅ ꯄꯨꯖꯅꯤꯡꯗꯦꯕ
ꯐꯪꯅꯤꯡꯗꯕ ꯅꯪꯅ
ꯎꯝ ꯑꯗꯨꯃꯥꯏꯅ ꯑꯣꯏꯅꯤꯡꯗꯕ
ꯂꯥꯏꯅ ꯆꯥꯟꯕꯤꯔꯗꯤ ꯑꯥ ꯚꯦꯀꯦꯁꯟ ꯂꯣꯏꯗ꯭ꯔꯔꯤ ꯇ꯭ꯋꯨꯁꯗꯦꯗ ꯍꯧꯒꯅꯤ ꯁ꯭ꯀꯨꯜꯗ
ꯑꯁ ꯑꯩꯁꯨ ꯅꯪꯒꯤ ꯐꯣꯇꯣ ꯌꯥꯝ ꯎꯕꯀꯣ ꯅꯣꯏꯅ ꯑꯣꯖꯥ ꯑꯣꯏꯕꯒꯤ ꯑꯉꯥꯡꯁꯤꯡꯒ ꯂꯣꯏꯅꯕꯗꯣ ꯌꯥꯝ ꯎꯕ ꯑꯁ ꯃꯣꯏ ꯀꯥꯡꯕꯨꯁꯦ ꯑꯗꯨꯅ ꯇꯧꯗꯤ ꯇꯧ ꯖꯥꯠꯅꯤ ꯍꯥꯏꯅ ꯑꯩ
ꯌꯥꯝ ꯄꯛꯇ꯭ꯔꯕꯣ
ꯅꯠꯇꯦ ꯑꯗꯨꯗꯨꯒꯤ ꯋꯥ ꯅꯠꯇꯦꯗ ꯑꯉꯥꯡ ꯁꯦꯝꯕꯕꯨ ꯈ꯭ꯋꯥꯏꯗꯒꯤ ꯑꯐꯕ ꯊꯕꯛꯅꯤꯅꯦ ꯀꯩꯅꯣ ꯇꯨꯡꯗ ꯇꯨꯡꯗ ꯂꯥꯛꯀꯗꯕꯁꯤꯗ ꯀꯅꯥ ꯈꯪ ꯅꯪꯒꯤ ꯅꯪꯅ ꯍꯧꯖꯤꯛ ꯇꯥꯂꯤꯔꯤꯕ ꯁꯥꯇ꯭ꯔꯥꯁꯤꯡꯗꯨ ꯑꯆꯧ ꯑꯁꯥꯡ ꯑꯣꯏꯔꯛꯇꯅ ꯑꯗꯨ ꯃꯇꯝꯗ ꯅꯪꯅ ꯍꯟꯅꯨꯔꯒ ꯑꯁ ꯁꯤꯁꯦ ꯑꯃ ꯇꯝꯃꯒ ꯑꯩꯒꯤ ꯑꯩꯅ ꯑꯩꯒꯤ ꯁꯥꯇ꯭ꯔ ꯑꯣꯏꯔꯝꯕꯅꯤꯀꯣ ꯍꯥꯏꯕꯗꯨꯣ ꯄꯥꯝꯗ꯭ꯔꯣ
ꯑꯗꯨꯒꯤ ꯑꯁꯥꯗꯣ ꯍꯧꯖꯤꯛꯃꯛꯇꯤ ꯎꯗꯦ ꯑꯩ
ꯅꯣꯡ ꯆꯨꯒ꯭ꯔ ꯅꯣꯏꯔꯣꯝꯗ
ꯆꯨꯗ ꯅꯨꯡꯁꯤꯠ ꯅꯨꯡꯁꯤꯠ ꯌꯥꯝ ꯀꯟꯅ ꯁꯤꯠꯄ ꯎꯝ
ꯑꯁ ꯑꯗꯨ ꯑꯗꯨꯗꯤ ꯁꯥꯏ ꯍꯣꯏ ꯁꯥꯏ ꯁꯥꯏꯒꯨꯝꯕ ꯂꯩꯔꯤꯗꯤ ꯐꯣꯟ ꯇꯧꯕ ꯅꯨꯡꯉꯥꯏꯔꯅꯤꯅꯦ
ꯑꯦꯁ ꯅꯨꯡꯁꯤꯠ ꯁꯤꯠꯂꯁꯨ ꯌꯥꯝ ꯁꯥꯏꯌꯦ
ꯑꯁ ꯅꯣꯏꯔꯣꯝꯗꯁꯨ ꯁꯥꯕꯁꯦ ꯑꯁ ꯇꯥ ꯍꯦꯟꯖꯤꯜꯂꯤꯅꯤ
ꯂꯥꯛꯑꯣ ꯁꯥꯕ ꯃꯐꯝꯗ ꯄꯨꯟꯅ ꯂꯩꯁꯦ
ꯑꯩꯅ ꯆꯍꯤ ꯇꯔꯥ ꯂꯩꯔꯛꯄꯗꯀꯣ ꯂꯣꯏ ꯈꯪꯉꯤꯕ
ꯑꯩꯈꯣꯏ ꯌꯨꯝ ꯃꯊꯛꯇ ꯂꯩꯕ ꯅꯃꯥꯟꯅꯕꯗꯣ
ꯍꯣꯏ
ꯑꯗꯨꯗꯤ ꯑꯗꯨꯝ ꯄꯥꯎ ꯐꯥꯎꯅꯕ꯭ꯔꯥ ꯅꯣꯏ
ꯐꯣꯟꯅꯌꯦ ꯐꯥꯎꯅꯏ ꯃꯔꯛ ꯃꯔꯛꯇ ꯃꯥꯁꯨ ꯁꯤ ꯇꯝꯄꯥꯛ ꯂꯥꯛꯄꯗ ꯊꯅ ꯅꯣꯏ ꯀꯥꯡꯕꯨ ꯅꯨꯄꯤ ꯀꯥꯡꯕꯨꯗꯤ ꯑꯃꯠꯇꯁꯨ ꯐꯥꯎꯔꯛꯇ꯭ꯔꯦ ꯍꯧꯖꯤꯛꯀꯥꯟ
ꯏꯁꯁ ꯑꯩ ꯐꯥꯎ ꯐꯥꯎꯅꯗꯦ
ꯀꯩꯀꯩ ꯇꯧ ꯀꯩꯀꯩ ꯇꯧꯖꯂꯥ ꯈꯪꯗ꯭ꯔꯦ
ꯅꯪ ꯅꯍꯥꯟ ꯊꯥꯏꯅ ꯑꯩꯈꯣꯏ ꯇꯦꯟ ꯊꯥꯔꯤꯉꯩꯗ ꯅꯪ ꯑꯌꯥ ꯂꯩꯕꯗꯣ
ꯍꯣꯏ
ꯑꯗꯨꯣꯒꯤ ꯍꯦꯛ ꯃꯈꯥꯗ ꯂꯩꯕꯗꯣ
ꯎꯝ
ꯃꯥꯗꯤ ꯍꯧꯖꯤꯛ ꯌꯨꯝꯗ ꯂꯩꯌꯦꯦ
ꯂꯔꯤꯛ ꯇꯝꯕ ꯂꯣꯏꯔꯕ
ꯑꯣ
ꯑꯗꯨꯅ ꯑꯩꯒꯤ ꯑꯄꯣꯠꯁꯤꯗ ꯑꯃ ꯂꯩꯕꯗꯨꯗꯤ
ꯑꯣꯄꯣꯖꯤꯠꯇ ꯂꯩꯕꯗꯨꯗꯤ ꯎ ꯀꯥꯏꯅꯣꯃ ꯄꯥꯏꯈ꯭ꯔꯦ ꯍꯥꯏꯐꯥꯎ ꯍꯥꯏꯗꯣꯛꯇꯦ
ꯂꯨꯍꯣꯡꯈ꯭ꯔꯕꯣ
ꯂꯨꯍꯣꯡꯗ꯭ꯔꯤ ꯃꯥꯗꯣ ꯇꯨꯋꯦꯜꯐ ꯊꯥꯈꯤꯕꯗꯣ ꯀꯨꯏꯗ꯭ꯔꯤꯕ ꯍꯟꯗꯛꯅ ꯊꯥꯈꯤꯕꯅꯦꯕ
ꯀꯩꯒꯤ ꯑꯣꯏꯖꯠꯂ
ꯃꯥꯗꯣ ꯅꯍꯥꯟ ꯀꯩꯅꯣ ꯄ꯭ꯂꯥꯁꯇꯤꯛ ꯏꯟꯖꯤꯅꯤꯌꯥꯔꯤꯡꯒꯤ ꯇꯝꯕ
ꯎꯝ
ꯑꯗꯨꯒꯤꯗꯣ
ꯄ꯭ꯂꯥꯁꯇꯤꯛ ꯁꯥꯕꯗꯤ ꯌꯥꯝ ꯍꯩꯔꯝꯅꯤꯅꯦ ꯑꯗꯨꯗꯤ
ꯑꯣ ꯀꯩꯅꯣ ꯗꯁꯄꯦꯠꯒꯨꯝꯕ ꯒꯝꯂꯥꯒꯨꯝꯕ ꯁꯥꯕꯗꯤ ꯑꯗꯨꯝ ꯍꯩꯈ꯭ꯔꯕꯅꯦ ꯍꯥꯏꯗꯤ ꯃꯣꯏ ꯃꯦꯆꯤꯟꯅ ꯁꯥꯕꯅꯤꯅꯀꯣ
ꯎꯝ
ꯑꯗꯨꯒ ꯃꯥꯗꯣ ꯅꯍꯥꯟ ꯑꯦꯛꯖꯥꯝ ꯊꯥꯕ ꯂꯣꯏꯔꯒ ꯈꯪꯗꯦ ꯒ꯭ꯔꯦꯖꯨꯑꯦꯁꯟ ꯀꯥꯏꯗ ꯆꯠꯊꯒꯦ ꯍꯥꯏꯕꯗꯣ ꯃꯐꯝ ꯇꯥꯛꯄꯤꯗꯦ ꯑꯗꯨꯗ ꯇꯝꯒꯦ ꯍꯥꯏꯕꯁꯨ ꯑꯝꯇ ꯈꯪꯗꯦꯀꯣ ꯃꯥ ꯆꯠꯈꯤ ꯍꯥꯏꯕ ꯐꯥꯎ ꯈꯪꯒꯦ ꯃꯆꯦ ꯑꯃꯗꯣ ꯃꯆꯦ ꯃꯆꯦ ꯑꯍꯟꯗꯨꯗꯤ ꯃꯌꯨꯝ ꯄꯥꯟꯈ꯭ꯔꯦꯗꯅ ꯑꯗꯨꯒ ꯃꯆꯦ ꯑꯃꯗꯨꯁꯨ ꯅꯣꯏ ꯍꯥꯏ ꯁ꯭ꯀꯨꯜꯒꯤ ꯁ꯭ꯀꯨꯜꯗꯣ
ꯎꯝ
ꯑꯗꯨꯗ ꯑꯣꯖꯥ ꯇꯧꯕꯅꯦ
ꯑꯁ ꯐꯩꯅꯦ ꯑꯗꯨꯗꯤ
ꯃꯥꯔꯣꯝꯗ ꯐꯩꯌꯦ
ꯁꯨꯃꯥꯏꯅ ꯑꯣꯏꯗꯕꯅꯤ
ꯍ ꯍꯥ
ꯑꯗꯨꯗꯒꯤ ꯅꯣꯏ ꯈꯨꯟꯗꯒꯤ ꯁ꯭ꯀꯨꯜ ꯆꯠꯄꯁꯦ ꯋꯥꯔꯝꯅꯤꯅꯦ ꯒꯥꯔꯤ ꯂꯩꯇ꯭ꯔꯦꯗꯤ
ꯃꯣꯏ ꯃꯤ ꯑꯌꯥꯝꯕꯗꯤ ꯑꯗꯨꯝ ꯁ꯭ꯀꯨꯜ ꯕꯦꯟꯗ ꯆꯠꯂꯦ ꯑꯩꯅ ꯑꯁ ꯑꯁ ꯑꯁꯤꯐꯥꯎ ꯈꯣꯡꯅ ꯆꯠꯇ꯭ꯔꯗꯤ ꯈꯣꯡ ꯆꯠ ꯃꯐꯝ ꯂꯩꯇ꯭ꯔꯦꯕ ꯑꯗꯨꯒꯤ ꯑꯩꯅ ꯈꯣꯡꯅ ꯆꯠꯀꯦꯅ
ꯁꯥꯕꯗꯣ ꯁꯥꯕꯗꯨꯗ ꯈꯔ ꯇꯜꯂꯦ ꯍꯥꯏꯕ ꯋꯥꯅꯤꯅꯦ ꯑꯗꯨꯝ ꯈꯣꯡꯅ ꯆꯠꯄꯗꯤ ꯑꯗꯨꯝ ꯌꯥꯏꯌꯦꯕ ꯌꯥꯗꯤ ꯌꯥꯕ ꯑꯗꯣ ꯁꯝꯃꯔ ꯃꯇꯝꯗꯗꯤ ꯈꯔ ꯋꯥꯔꯅꯤ ꯍꯥꯏꯕꯅꯤꯅ
ꯅꯦꯛꯁ ꯋꯤꯛ ꯃꯟꯗꯦ ꯃꯟꯗꯦꯗ ꯑꯩ ꯀꯩꯅꯣ ꯎꯝ ꯍꯣꯁꯇꯦꯜ ꯆꯪꯉꯅꯤ ꯑꯩꯈꯣꯏ ꯁ꯭ꯀꯨꯜ ꯃꯊꯛ ꯍꯣꯁꯇꯦꯜ ꯑꯃ ꯂꯩꯕꯗꯣ ꯅꯨꯄꯤꯁꯤꯡꯒꯤ
ꯍꯣꯏ
ꯑꯗꯨꯗ ꯃꯣꯏꯅ ꯋꯥꯔꯗꯦꯡꯒ
ꯑꯁ ꯑꯗꯨꯗꯤ ꯌꯥꯝ ꯅꯨꯡꯉꯥꯏꯗꯧꯔꯤꯅꯦ ꯑꯗꯨꯗꯤ
ꯁ꯭ꯀꯨꯜꯗꯒꯤ ꯑꯗꯨꯝ ꯈꯔ ꯅꯛꯄꯅꯤꯅ ꯑꯩꯁꯨ ꯌꯥꯊꯣꯛꯈ꯭ꯔꯕ
ꯅꯪꯁꯨ ꯑꯗꯨꯗꯒꯤ ꯑꯗꯨ ꯁ꯭ꯀꯨꯜꯗꯒꯤ ꯃꯦꯇ꯭ꯔꯤꯛ ꯄꯥꯁ ꯇꯧꯕꯅꯤꯀꯣ
ꯑꯥꯎ
ꯅꯣꯏꯔꯣꯝꯒꯤ ꯁꯀꯨꯜ ꯅꯣꯏ ꯁ꯭ꯀꯨꯜꯒꯤ ꯔꯣꯝꯒꯤ ꯍꯧꯖꯤꯛꯀꯥꯟ ꯂꯩꯁꯥꯕꯤ ꯑꯩ ꯄꯥꯎ ꯌꯥꯝ ꯐꯥꯎꯅꯔꯦ ꯍꯥꯏꯅꯦ
ꯍꯥ
ꯅꯣꯏ ꯅꯣꯏꯒꯤ ꯅꯣꯏꯒꯤ ꯁ꯭ꯀꯨꯜ ꯀꯥꯔꯝꯕ ꯅꯨꯄꯤꯁꯤꯡꯗꯣ ꯑꯩꯅ ꯄ ꯄꯥꯎ ꯐꯖꯅ ꯐꯥꯎꯅꯩꯅꯦ ꯍꯧꯖꯤꯛꯀꯥꯟ ꯀꯥꯏ ꯀꯥꯏꯗꯒꯤꯅꯣ ꯂꯥꯛꯄ ꯈꯪꯗꯦ
ꯑꯁ ꯑꯩꯗꯤ ꯐꯥꯎꯅꯗ꯭ꯔꯦꯗ ꯅꯝꯕꯔꯒ ꯂꯣꯏ ꯃꯥꯡꯈ꯭ꯔꯦ ꯃꯌꯨꯝ ꯄꯥꯟꯕ ꯍꯣꯏ ꯅꯨꯄꯤ ꯊꯤꯕ ꯍꯣꯏ ꯂꯣꯏ ꯌꯥꯎꯈ꯭ꯔꯕꯅꯤ
ꯎꯝ ꯏꯇꯥꯎ ꯑꯩ ꯏꯇꯥꯎ ꯅꯪꯒꯤ ꯑꯩꯒꯤ ꯑꯩꯒꯤ ꯃꯔꯨꯞ ꯑꯃ ꯅꯪꯒꯤ ꯌꯨꯝ ꯃꯊꯛꯇ ꯂꯩꯕꯗꯣ ꯀꯃꯥꯏ ꯀꯃꯥꯏꯅ ꯇꯧꯔꯦ ꯍꯧꯖꯤꯛꯀꯥꯟ
ꯑꯁ ꯈꯪꯗꯦꯗ ꯃꯃꯥꯟꯅꯕꯒ ꯑꯗꯨꯝ ꯄꯨꯟꯁꯤꯜꯂꯒ ꯑꯗꯨꯝ ꯒꯦꯝ ꯁꯥꯟꯅꯕꯑꯣ ꯑꯁ ꯀꯩꯅꯣ ꯇꯧꯕꯅꯤ
ꯅꯨꯄꯥ ꯑꯃꯈꯛꯇ ꯄꯣꯛꯄꯅꯤꯅꯀꯣ ꯃꯥꯗꯤ ꯌꯥꯝ ꯅꯨꯡꯉꯥꯏ ꯅꯤꯅꯦ
ꯃꯅꯤꯡ ꯇꯧꯈ꯭ꯔꯦ ꯃꯥꯗꯤ
ꯎꯝ ꯃꯥꯅꯤ ꯃꯥꯅꯤ ꯑꯩ ꯑꯃꯨꯛꯀ ꯂꯥꯛꯄ ꯀꯥꯟꯗ ꯑꯃꯨꯛ ꯑꯗꯨꯗ ꯑꯃꯨꯛꯀ ꯀꯣꯏꯔꯛꯒꯦ
ꯎꯝ ꯄꯨꯟꯁꯦ ꯅꯣꯡꯃ
ꯑꯩꯈꯣꯏ ꯀꯥꯡꯕꯨꯁꯨ ꯐꯖꯅ ꯅꯣꯡꯃ ꯌꯥꯝ ꯀꯟꯅ ꯍꯥꯎꯗꯕ ꯑꯣꯏꯔꯁꯨ ꯄꯤꯛꯅꯤꯛ ꯃꯆꯥꯒꯨꯝꯕ ꯆꯠꯂꯒ ꯑꯗꯨꯝ ꯃꯇꯝ ꯑꯃ ꯂꯦꯟꯊꯣꯛꯄꯗꯤ ꯑꯃꯨꯛꯀ ꯆꯠꯅꯤꯡꯉꯤꯅꯦ ꯑꯩꯁꯦ
ꯎꯝ ꯑꯗꯣ ꯆꯠ ꯄꯗꯤ ꯀꯌꯥ ꯃꯤꯁꯨ ꯃꯤꯗꯤ ꯁꯨꯔꯔꯣꯏꯕꯣ ꯍꯥꯏꯗꯤ ꯃꯥꯏ ꯃꯥꯏꯒꯤ ꯂꯥꯏꯟꯗ ꯂꯣꯏ ꯎꯝ
ꯑ ꯄꯨꯟꯕ ꯌꯥꯕ ꯃꯤ ꯈꯔ ꯂꯩꯗꯅ ꯃꯥꯏꯅ ꯇꯨꯔꯦꯟ ꯃꯇꯥꯏꯗ ꯑꯣꯏꯔꯣ ꯐꯠꯖꯅꯀꯣ ꯑꯗꯨꯃꯥꯏꯅ ꯄꯅꯤ ꯆꯠꯅꯤꯡꯉꯦꯕ ꯕ꯭ꯂꯣꯛ ꯃꯆꯥ ꯃꯆꯥ ꯅꯝꯃꯒꯀꯣ ꯇꯥꯕ꯭ꯔꯣ ꯃꯥꯅꯤ ꯃꯥꯅꯤ ꯃꯥꯅꯤ ꯑꯩꯁꯦ ꯁꯨꯝ ꯐ꯭ꯔꯤꯗ ꯂꯩꯕ ꯁꯣꯁꯤꯌꯦꯜ ꯏꯟꯐ꯭ꯂꯨꯌꯦꯟꯁꯔ ꯍꯥꯏꯅ ꯑꯣꯏꯖ ꯑꯣꯏꯁꯤꯔꯥ ꯍꯥꯏꯅ ꯈꯜꯂꯤꯌꯦꯅꯦ
ꯑꯣꯏꯔꯣ
ꯈꯪꯗ꯭ꯦꯗ ꯀꯃꯥꯏꯅ ꯇꯧꯁꯤꯔꯥ
ꯍꯧꯖꯤꯛꯅꯤ ꯑꯗꯨꯝ ꯐ꯭ꯔꯤ ꯂꯩꯕ꯭ꯔꯣ
ꯍꯧꯖꯤꯛꯇꯤ ꯑꯦꯛꯖꯥꯝ ꯂꯣꯏꯕꯅꯉꯥꯏ ꯑꯦꯛꯖꯥꯝ ꯂꯣꯏꯔꯒ ꯑꯗꯨꯝ ꯂꯩꯗ
ꯔꯦꯜꯥꯏꯅꯤ ꯀꯣ
ꯀꯔꯤ
ꯔꯦꯜ ꯂꯩꯕꯅꯦꯕ
ꯑꯩꯔꯣ ꯎꯝ ꯂꯩꯌꯦ ꯑꯩꯒꯤ ꯌꯨꯝ ꯂꯩꯇꯕꯅꯤꯅ ꯂꯩ ꯇꯥꯕꯅꯤꯅꯦ
ꯅ
ꯃ ꯑꯩꯒꯤ ꯑꯩꯒꯤ ꯃꯔ ꯊꯃꯒ ꯃꯤꯟꯕ
ꯑꯣ
ꯃ ꯅꯪꯅ ꯑꯩꯒꯤ ꯃꯤꯡ ꯗꯥꯏꯔꯦꯛ ꯍꯥꯏꯕꯗꯣ ꯅꯪ ꯑꯗꯨꯗꯒꯤ ꯐꯪꯕꯅꯦ
ꯈꯪꯉꯦ ꯅꯪꯒꯤ ꯃꯤꯡ ꯊꯣꯛꯑꯦ ꯃꯊꯛꯇ